ꯎꯝ ꯇꯥꯏꯕ
ꯍꯣꯏ ꯍꯣꯏ ꯇꯥꯏꯌꯦꯦ
ꯑꯣ ꯅꯣꯡ ꯆꯨꯕ꯭ꯔꯣ ꯅꯣꯡ ꯆꯨꯕꯒꯨꯝ ꯇꯧꯕ꯭ꯔꯣ ꯅꯣꯏ
ꯆꯨꯗꯦ ꯆꯨꯗꯦ ꯍꯈꯣꯏ
ꯐꯦꯟꯒꯤ ꯃꯈꯣꯟꯔꯣ ꯅꯪꯒꯤ ꯕꯦꯛꯒ꯭ꯔꯥꯎꯟꯒꯤꯗꯤ
ꯑꯣꯏꯔꯝꯅꯤ ꯁꯦꯟꯒꯤ ꯃꯈꯠ ꯑꯣꯏꯔꯝꯅꯤ
ꯅꯣꯡꯆꯨꯅ ꯇꯥꯏꯌꯦꯕ ꯑꯗꯨꯒꯤꯅꯦꯕ
ꯑꯣ ꯑꯩꯅ ꯑꯩꯅ ꯅꯪꯒꯤꯅ ꯑꯃꯨꯛꯀ ꯏꯁꯩ ꯊꯥꯕ ꯇꯥꯕ
ꯑꯩ ꯁꯛ ꯑꯩ ꯏꯁꯩ ꯁꯛꯄꯒꯤꯅꯦ ꯑꯗꯨꯒꯤꯗꯤ
ꯑꯦꯁ ꯀꯩꯅꯣ ꯍꯥꯏꯁꯦ ꯅꯪ ꯏꯁꯩ ꯁꯛꯄ ꯍꯩꯕ꯭ꯔꯣ
ꯑꯩꯍ ꯁꯩꯇꯤꯗꯥꯛ ꯀꯗꯥꯏꯗꯒꯤ ꯅꯣꯡꯖꯨꯔꯅꯦ ꯑꯩ ꯏꯁꯩ ꯁꯛꯅꯤ ꯑ
ꯑꯦ
ꯎꯝ ꯎ
ꯅ ꯄꯦ ꯑꯪꯀ ꯂ ꯂꯩꯅꯦꯅ
ꯑ ꯑꯩꯅꫭꯕꯁꯦ ꯂꯚꯤꯡ ꯏꯁ ꯃꯦꯗꯤꯁꯤꯟ ꯍꯥꯏꯕꯗꯣ
ꯍꯣꯏ ꯍꯣꯏ ꯅꯣꯛꯑꯣ ꯅꯣꯛꯑꯣ ꯐꯕꯅꯦ ꯐꯕꯅꯦ ꯀꯩꯗꯧꯔꯒ ꯂꯩꯕ꯭ꯔꯣ ꯉꯁꯥꯏ ꯍ ꯁꯛꯑꯒ ꯂꯩꯕ꯭ꯔꯣ
ꯅꯠꯇꯦꯗ ꯑꯗꯨ ꯑꯩ ꯄꯥꯈꯠꯄꯗꯣ ꯑꯗꯨ ꯁꯦꯡꯗꯣꯛꯄꯅꯤꯅ ꯅꯪꯉꯣꯟꯗ ꯀꯣꯜ ꯇꯧꯕꯗꯣ ꯑꯩ ꯄꯥꯈꯠꯄꯨꯗꯣ ꯂꯧꯕꯅꯤꯅ ꯑꯗꯨ ꯈꯔ
ꯎꯝ ꯅꯪ ꯅꯣꯛꯄꯁꯤ ꯑꯣꯏꯅ ꯑꯣꯏ ꯑꯩꯅ ꯑꯣꯏꯅ ꯅꯣꯛꯅꯤꯡꯈ꯭ꯔꯦꯗ ꯅꯪ ꯈꯨꯟꯗꯣꯛꯁ
ꯑ
ꯀꯔꯤ ꯍꯥꯏꯁꯤꯔꯦ ꯍꯌꯦꯡꯗꯤ ꯀꯩꯀꯩ ꯇꯧꯒꯦꯔꯣ
ꯑꯩ ꯍꯌꯦꯡꯗꯤ ꯑꯩꯈꯣꯏ ꯀꯣꯔꯁ ꯑꯃ ꯂꯩꯕ ꯑꯗꯨ ꯑꯗꯨ ꯑꯗꯨ ꯆꯠꯀꯅꯤꯕ
ꯀꯩꯗ ꯀꯗꯥꯏꯗ ꯆꯠꯇꯣꯏꯕ
ꯁꯣꯔꯠ ꯇꯥꯔꯝ ꯀꯣꯔꯁ ꯑꯃ ꯂꯩꯕ ꯑꯗꯨ ꯑꯩꯒꯤ ꯑꯩꯈꯣꯏ ꯀꯣꯂꯦꯖꯒꯤꯀꯣ ꯑꯩꯈꯣꯏꯒꯤ ꯀ꯭ꯂꯥꯁ ꯆꯠ ꯆꯒꯅꯤ
ꯅꯪꯒꯤ ꯀꯩꯅꯣꯒꯤ ꯃꯃꯤꯡꯗꯣ ꯍꯥꯏꯔꯛꯑꯣꯅꯦ ꯍꯥꯏꯐꯦꯠ
ꯀꯅꯣꯕ
ꯃꯣꯏ ꯀꯣꯂꯦꯖꯀꯤ
ꯎ ꯍꯣꯏ ꯀꯣꯦꯁ ꯑꯗꯣꯞꯄ ꯌꯥꯔꯤ ꯍꯧꯗꯤ ꯑꯦꯟ ꯑꯦ ꯑꯦꯟꯅ ꯍꯟꯗ ꯍꯥꯎꯔꯦ
ꯑꯦꯟ ꯕꯤ ꯑꯦ
ꯑꯦꯟ ꯑꯦꯟ ꯑꯦꯟ ꯑꯥꯏ ꯑꯦ ꯑꯦꯜ ꯑꯥꯏ ꯇꯤ ꯍꯥꯏꯕꯅꯤꯅꯦ
ꯑꯦ ꯏꯟꯅ ꯍꯧꯕ
ꯎꯝ ꯑꯥꯏ ꯇꯤ ꯀꯣꯂꯦꯖꯅꯦꯕ ꯑꯩꯈꯣꯏ ꯀꯣꯂꯦꯖꯀꯤꯅꯤ
ꯑꯣ ꯑꯣ ꯍꯅꯦ ꯑꯥꯏ ꯇꯤꯕꯨꯗꯤ ꯀꯝꯄ꯭ꯌꯨꯇꯔ ꯐꯪꯏ
ꯎꯝ ꯀ ꯑꯗꯨꯕꯨꯉꯦ
ꯑꯩ ꯉꯁꯥꯏ ꯊꯤꯒꯦ ꯇꯧꯕꯅꯦ ꯑꯗꯨ ꯀꯥꯎꯊꯣꯛꯈ꯭ꯔꯕ ꯑꯗꯣ ꯍꯧꯖꯤꯛꯀꯤ ꯅꯪꯅ ꯁꯤ ꯑꯦꯝꯒꯤ ꯑꯩꯈꯣꯏ ꯁꯤ ꯑꯦꯝꯒꯤ ꯃꯅꯥꯛꯇꯅꯦ ꯍꯥꯏꯕꯗꯣ ꯈꯪꯗꯦ ꯈꯪꯕ ꯑꯗꯨꯗꯤ ꯅꯪꯅ ꯀꯣꯂꯦꯖ ꯃꯃꯤꯡꯗꯣ ꯄꯟꯕꯗꯣ
ꯎꯝ ꯑꯣ ꯎꯝ ꯍꯥꯏꯅꯦ
ꯅꯣꯏꯗꯤ ꯐꯤ ꯏꯁꯇ꯭ꯔꯛꯆꯔꯗꯤ ꯀꯃꯥꯏꯅ ꯇꯧꯕ꯭ꯔꯣ
ꯑꯩꯈꯣꯏ ꯐꯤ ꯏꯁꯇ꯭ꯔꯛꯆꯔꯗꯤ ꯐ꯭ꯔꯤꯅꯦ ꯑꯩꯈꯣꯏ ꯇ꯭ꯔꯥꯏꯞ ꯀꯥꯡꯕꯨꯒꯤꯅꯤ
ꯐ꯭ꯔꯤꯌꯦ ꯑꯁꯦꯡꯕ꯭ꯔꯣ
ꯍꯣꯏꯅꯦ ꯐ꯭ꯔꯤꯗꯗꯤ ꯐ꯭ꯔꯤ ꯐ꯭ꯔꯤꯗ ꯇꯝꯃꯣꯅꯦ
ꯀꯥꯏꯩꯅꯅꯨꯡ ꯍꯥꯏꯖꯕꯨ
ꯑꯦꯁ ꯇꯤꯒ ꯑꯦꯁꯤꯒꯤꯗꯤ ꯐ꯭ꯔꯤꯅꯦꯕ
ꯑꯣ
ꯍꯥꯏꯕꯗꯤ ꯑꯗꯨꯝ ꯍꯣꯁꯇꯦꯜ ꯑꯗꯨꯜꯒꯤ ꯐꯤ ꯈꯛꯇꯅꯦ ꯑꯩꯈꯣꯏ ꯄꯤꯌꯨꯁꯦ ꯑꯗꯨ ꯃꯦꯁ ꯐꯤꯒ ꯎꯝ ꯎꯝ ꯐꯁ ꯐꯤꯒ ꯎꯝ ꯑꯗꯨꯒꯒ ꯎꯝ ꯑꯗꯨꯒ ꯕꯦꯛ ꯄꯦꯄꯔꯒ ꯐꯤ ꯑꯗꯨ ꯈꯛꯇꯅꯤꯅ ꯑꯦꯛꯖꯥꯝ ꯑꯦꯛꯖꯥꯝꯒꯤ ꯐꯤ
ꯑꯣ ꯑꯦꯛꯖꯥꯝ ꯐꯤꯅꯦ ꯕꯦꯦꯛ ꯄꯦꯄꯔꯅꯦ ꯍꯣꯁꯇꯦꯜꯅꯦ ꯑꯣ ꯑꯦꯗꯃꯤꯁꯟꯟꯅ ꯐ꯭ꯔꯤ
ꯃꯤꯁꯟꯅꯗꯤ ꯍꯣꯏ ꯄꯤꯌꯦ ꯃꯤꯁꯟꯅꯗꯤ ꯑꯃꯨꯛꯀ ꯑꯩꯈꯣꯏ
ꯀꯣꯏ ꯑꯗꯨ ꯑꯗꯨꯗꯤ ꯐ꯭ꯔꯤꯁꯦ ꯀꯔꯝꯕ ꯐ꯭ꯔꯤꯅꯣ
ꯑꯦꯃꯤꯁꯟ ꯍꯥꯏꯕꯗꯤ ꯎꯝ ꯑꯩꯈꯣꯏꯅ ꯅ꯭ꯌꯨꯀꯨꯃꯥꯔ ꯂꯥꯛꯕ ꯀꯥꯟꯗ ꯀꯣ
ꯍꯣꯏ ꯍꯣꯏ ꯍꯣꯏ ꯑꯗꯨꯕꯨꯗꯤ ꯊꯤ ꯑꯗꯨ ꯑꯩꯅ ꯍꯥꯏꯕꯅ ꯑꯣ ꯑꯣ ꯁꯦꯃꯤꯁꯇꯔ ꯈꯨꯗꯤꯡ ꯊꯤꯕꯗꯣ ꯍꯥꯏꯕ
ꯑꯣ ꯁꯃꯤꯁꯔ ꯈꯨꯗꯤꯡ ꯊꯤꯗꯦ ꯑꯗꯨ ꯑꯃ ꯊꯤꯕ ꯂꯣꯏꯔꯒ ꯑꯗꯨ ꯂꯣꯏꯔꯦ ꯍꯥꯏꯥꯏꯅꯤꯅꯦ
ꯑꯣ ꯑꯣ ꯑꯣ ꯑꯣ ꯌꯥꯏꯅꯦ ꯑꯗꯨꯗꯤ ꯅꯪꯗꯤ ꯄꯩꯁꯥ ꯌꯥꯝ ꯄꯥꯏꯔꯝꯗꯧ ꯃꯥꯜꯂꯦ ꯍꯥꯏꯕꯗꯤ ꯗꯤ ꯄꯩꯁꯥ ꯌꯥꯝ ꯇꯨꯡꯁꯤꯟ ꯇꯨꯡ ꯇꯨꯡꯁꯤꯜꯂꯝꯗꯧ ꯃꯥꯜꯂꯦꯕ
ꯄꯩꯁꯥ ꯄꯥꯏꯗꯕꯒꯤ ꯑꯗꯨ ꯐ꯭ꯔꯤ ꯐ꯭ꯔꯤꯒꯤ ꯀꯣꯂꯦꯖ ꯊꯤꯔꯒ ꯑꯗꯨꯝ ꯇꯝꯕꯅꯦ ꯑꯩꯈꯣꯏꯗꯤ ꯀꯩꯅꯣ
ꯉꯥꯏꯌꯣꯀꯣ
ꯎꯝ
ꯑꯂꯗꯨꯅ
ꯄꯩꯁꯥ ꯂꯩꯇꯕꯒꯤꯅꯦ ꯄꯩꯁꯥ ꯂꯩꯇ꯭ꯔꯗꯤ
ꯇ ꯏꯃꯥꯟꯅꯕꯤ ꯑꯃꯅꯁꯨ ꯇꯧꯔꯛꯑꯣ ꯍꯥꯏꯕ ꯑꯗꯨꯒꯤ
ꯑꯣ
ꯍꯥꯏꯗ ꯑꯩꯅ ꯑ ꯑꯁꯤ ꯂꯣꯏꯔꯒ ꯇꯧꯔꯛ ꯀꯦ ꯍꯥꯏꯕꯟ ꯍꯥꯏꯕꯤ ꯍꯥꯏꯕꯤꯈ꯭ꯔꯣꯅ ꯅꯪꯁꯨ ꯁꯥꯟꯅꯧꯅꯦ ꯃꯥꯒ
ꯅꯣꯏ ꯅꯣꯏ ꯅꯣꯏꯒꯤꯗꯤ ꯌꯥꯝ ꯕꯤꯖꯤꯅꯦꯁ ꯀꯟꯅ ꯇꯧꯋꯤꯅꯦ ꯅꯣꯏꯒꯤꯗꯤ ꯑꯁ ꯌꯥꯝ ꯐꯩꯅꯦ ꯑꯩꯗꯤ ꯗꯨ ꯑꯁꯤꯒꯨꯝꯕ ꯈꯪꯗꯦꯗ
ꯑꯩꯈꯣꯏꯅ ꯇꯧꯕꯖꯦ ꯄꯩꯁꯥ ꯑꯁꯤꯗ ꯂꯩꯕꯖꯦ ꯍꯣꯁꯇꯦꯜ ꯂꯩꯕꯅꯤꯅꯀꯣ ꯄꯩꯁꯥ ꯂꯩꯇꯦ ꯑꯗꯨꯒꯤ ꯑꯁꯤ ꯇꯧꯕꯖꯦ ꯑꯩꯈꯣꯏꯗ ꯈꯔ ꯍꯥꯏꯕꯗꯤ ꯂꯩꯅꯤꯡꯕꯁꯨ ꯅꯨꯄꯤꯅꯤꯅ ꯅꯣꯏꯁꯨ ꯈꯪꯉꯝꯃꯅꯤꯅ ꯂꯩꯅꯤꯡꯕ ꯀꯦꯕ ꯍꯥꯏꯗ꯭ꯔꯠ ꯍꯩꯅꯗꯦꯗ ꯑꯗꯨꯝ ꯐꯨꯔꯤꯠ ꯗ꯭ꯔꯦꯁꯒꯨꯝꯕ ꯀꯩꯅꯣꯒꯨꯝꯕ ꯄꯥꯝꯕꯅꯤꯅ ꯑꯁꯤ ꯁꯤꯗ ꯈꯔ ꯂꯩꯕ ꯐꯪꯉꯦꯕ
ꯈꯪꯉꯦ ꯈꯪꯉꯦ ꯍꯣꯏ ꯑꯗꯨꯒꯨꯝꯕꯗꯣ ꯎꯝ ꯑꯗꯨꯃꯥꯏ ꯇꯧꯗꯣꯏꯅꯦꯕ ꯑꯈꯣꯏ
ꯑꯇꯨꯝ ꯃꯥꯏ ꯈꯨꯠꯑꯣꯏ ꯀꯦꯕ ꯍꯥꯏꯕ ꯅꯠꯇꯦꯀꯣ ꯗ꯭ꯔꯦꯁꯒꯨꯝꯕꯗ ꯑꯗꯨꯝ ꯄꯥꯝꯃꯤꯗꯅ
ꯎꯝ ꯎꯝ ꯈꯪꯉꯦ ꯈꯪꯉꯦ ꯅꯨꯄꯤ ꯅꯨꯄꯤ ꯍꯥꯏꯕꯁꯦ ꯍꯣꯏ ꯈꯪꯉꯦꯕ ꯑꯩꯖꯨ ꯑꯩꯒꯤ ꯑꯩꯒꯤ ꯏꯆꯦ ꯑꯗꯨ ꯌꯥꯝ ꯂꯩꯕꯅꯀꯣ ꯑꯁ ꯃꯣꯏꯁꯨ ꯇꯧꯋꯦꯕ
ꯍꯣꯏ ꯑꯗꯨꯅꯤꯗꯥ ꯌꯨꯝꯗ꯭ꯁ ꯌꯨꯝꯗꯗꯤ ꯃꯄꯥꯟ ꯂꯝ ꯂꯩꯔꯕꯅꯤꯅ ꯥ ꯂꯩꯒ꯭ꯔꯦ ꯑꯃꯥ ꯌꯨꯝꯗꯁꯨ ꯍꯣꯏ ꯄꯩꯁꯥ ꯄꯥꯏꯕ ꯃꯤꯗꯤ ꯌꯥꯝ ꯌꯥꯝ ꯇꯧꯔꯝꯒꯅꯤ ꯑꯗꯨ ꯑꯩꯈꯣꯏꯗꯤ
ꯑꯗꯨ ꯑꯗꯨ ꯑꯗꯨ ꯂꯦꯕꯦꯜꯒ ꯍꯣꯏ ꯇꯧꯒꯅꯣ ꯑꯍꯟ ꯈꯪꯉꯦ ꯑꯩꯁꯨ ꯎꯝ
ꯑꯗꯨꯗ ꯑꯁꯤꯒꯨꯝꯕꯁꯤꯅ ꯑꯩꯈꯣꯏꯗ ꯀꯥꯟꯅꯔꯦꯕ
ꯎꯝ ꯍꯣꯏ ꯑꯗꯨꯠ ꯑꯗꯨ ꯇꯧꯕꯅ ꯌꯥꯝ ꯐꯩꯌꯦ ꯅꯣꯏꯟꯆꯩ
ꯍꯣꯏ ꯅꯪ ꯑꯁꯤꯞ ꯄꯥꯏꯕꯁꯦ ꯑꯅꯧꯕꯔꯥ ꯅꯠꯇ꯭ꯔꯒ ꯑꯦꯀꯥꯎꯟ ꯀꯌꯥ ꯁꯨꯕ꯭ꯔꯥ
ꯑꯩꯗꯤ ꯍꯣꯏ ꯑꯁꯤ ꯈꯛꯇꯅꯦ ꯑꯩ ꯄꯥꯏꯕꯗꯤ
ꯑꯣ ꯑꯗꯨ ꯅꯪ ꯀꯌꯥ ꯂꯣꯏꯈ꯭ꯔꯦ ꯀꯌꯥ ꯋꯥꯠꯂꯤꯒꯦ
ꯂꯣꯏꯗꯧꯔꯦ ꯑꯍꯨꯝ ꯋꯥꯠꯂꯤ ꯑꯍꯨꯝ ꯋꯥꯠꯂꯤ
ꯑꯣ ꯉꯁꯥꯏꯗꯤ ꯁꯞ ꯇꯔꯦꯠ ꯍꯥꯏꯗꯥꯏ
ꯀꯩꯕꯥ ꯑꯣ ꯍꯣꯏ ꯍꯣꯏ ꯉꯁꯥꯏ ꯅꯠꯇ꯭ꯔꯦꯗ ꯑꯩ ꯏꯃꯥꯟꯅꯕ ꯑꯃ ꯃꯥꯒ ꯇꯧꯕꯗꯣ ꯉꯁꯥꯏ ꯎꯝ ꯑꯗꯨꯒ ꯑꯩꯒꯤ ꯑꯩꯒꯤ ꯏꯆꯦ ꯍꯥꯏꯕ ꯇꯥꯔꯦ ꯃꯥꯖꯨ ꯇꯧꯕ ꯇꯧ ꯇꯧꯔꯛꯑꯦ ꯃꯥ
ꯑꯣ ꯑꯣ ꯑꯣ
ꯎꯝ ꯑꯗꯨꯒ ꯇꯧꯋꯦ ꯑꯗꯨꯒ ꯂꯣꯏ ꯂꯣꯏ ꯂꯣꯏꯁꯤꯜꯂꯦ ꯑꯗꯨꯒꯤꯗꯣ
ꯑꯣ ꯑꯣ ꯑꯅꯡ ꯄꯩꯁꯥ ꯀꯌꯥꯃꯨꯛꯇꯤ ꯐꯪꯕ꯭ꯔꯣ
ꯍꯧꯖꯤꯛꯇꯤ ꯐꯪꯗ꯭ꯔꯤꯕ ꯑꯩꯗꯤ ꯑꯅꯧꯕꯅꯦ ꯀꯩꯅꯣ ꯑꯩꯁꯨ ꯈꯪꯗ꯭ꯔꯤꯌꯦ ꯑꯩ ꯑꯩꯒꯤ ꯑꯩꯒꯤ ꯏꯃꯥꯟꯅꯕꯤ ꯑꯃ ꯑꯃ ꯑꯃ ꯑꯃꯅ ꯍꯥꯏ ꯍꯥꯏ ꯕ ꯑꯩꯉꯣꯟꯗ ꯅꯪꯁꯨ ꯑꯗꯨꯃꯥꯏ ꯂꯩꯌꯦ ꯅꯪꯁꯨ ꯇꯧꯅꯤꯡꯕ꯭ꯔꯥ ꯑꯩꯉꯣꯟꯗ ꯍꯥꯏꯌꯦꯕ ꯑꯃ ꯃꯥꯁꯨ ꯑꯦꯟ ꯑꯥꯏ ꯇꯤꯗ ꯇꯝꯃꯦꯕ ꯃꯥꯁꯨ
ꯑꯦꯟ ꯑꯥꯏ ꯇꯤ
ꯑꯩꯒꯤ ꯏꯃꯥꯟꯅꯕꯤ ꯍꯣꯏ ꯃꯥꯅ ꯑꯩꯉꯣꯟꯗ ꯀꯣꯜ ꯇꯧꯔꯒ
ꯑꯗꯣ ꯅꯪꯗꯤ ꯍꯧꯖꯤꯛ ꯇꯔꯦꯠ ꯈꯤꯇꯪ ꯋꯥꯠꯂꯦ ꯍꯥꯏꯔꯕꯅꯤꯅꯍ ꯍꯥꯏꯕꯗꯤ ꯀꯨꯟꯊ꯭ꯔꯥ ꯑꯣꯏꯕꯅꯤꯅ ꯈꯔ ꯂꯣꯏꯕꯈꯣꯏꯗꯨꯗꯤ ꯑꯗꯨꯝ ꯌꯥꯝ ꯐꯪꯉꯝꯈ꯭ꯔꯅꯤꯅ
ꯈꯪꯗꯦꯗ ꯐꯪꯒꯦꯔ ꯐꯪꯂꯣꯏꯗ꯭ꯔꯥ ꯈꯪꯗꯦ ꯑꯩ ꯑꯌꯥ ꯍꫭꯏꯅꯦ ꯍꫭꯏꯅꯦ ꯑ ꯑꯩ ꯑꯅꯧꯕꯅꯦ ꯀꯩꯅꯣ
ꯀꯩꯅꯣ ꯑꯅꯧꯕꯅꯦ ꯍꯥꯏꯔꯒ ꯅꯪ ꯇꯔꯦꯠ ꯈꯛꯇꯪ ꯑꯍꯨꯝ ꯈꯛꯇꯪ ꯋꯥꯠꯈ꯭ꯔꯦ ꯍꯥꯏꯕꯅ ꯀꯩꯅꯣꯅꯦ꯫
ꯍꯥꯏꯕꯗꯤꯀꯣ ꯑꯩ
ꯀꯔꯤꯅꫭ
ꯅꯪ ꯒ꯭ꯌꯥꯟ ꯇꯥꯗꯔꯤꯕꫭ ꯑꯍꯨꯝ ꯑ
ꯍꯥꯏꯕꯅꯦ
ꯑꯍꯥꯟꯅ ꯇꯧꯕꯅꯦꯕ ꯑꯩ ꯑꯩ ꯇꯧꯕꯗꯨ ꯄꯨꯔꯥ ꯄꯤꯌꯣꯔꯂꯤ ꯅ꯭ꯌꯨꯅꯦꯕ ꯑꯩ ꯍꯥꯏꯕꯗꯣ
ꯑꯗꯣ ꯅꯪꯅ ꯄꯤꯌꯣꯔꯂꯤ ꯅ꯭ꯌꯨ ꯍꯥꯏꯕꯗꯣ
ꯑꯥ
ꯑꯥ ꯑꯁꯤꯗ ꯇꯧꯗꯣꯏꯁꯦ ꯑꯥ ꯊꯥꯔꯇꯤ ꯑꯣꯏꯌꯦꯅ
ꯑꯥ
ꯑꯁꯤ ꯅꯪꯗꯤ ꯑꯣꯜꯂꯤ ꯊ꯭ꯔꯤ ꯋꯥꯠꯈ꯭ꯔꯦ ꯍꯥꯏꯌꯦꯅ
ꯎꯝ ꯋꯥꯠꯂꯤ ꯋꯥꯠ ꯎꯝ ꯇꯧꯗꯣꯏꯅ꯭ꯌꯣ ꯎꯝ
ꯑꯁꯤꯗ ꯇꯣꯏꯟꯇꯤ ꯇꯣꯏꯟꯇꯤ ꯁꯚꯦꯟꯗꯤ ꯅꯪ ꯂꯣꯏꯈ꯭ꯔꯦꯕ ꯅꯪꯅ ꯍꯥꯏꯅꯤꯡꯉꯤꯕꯁꯦ
ꯑꯧ ꯍꯣ ꯍꯣꯏ
ꯑꯗꯣ ꯇ꯭ꯋꯦꯟꯇꯤ ꯁꯚꯦꯟꯁꯤꯗ ꯅꯪ ꯑꯝꯐꯎ ꯒꯟꯙꯤ ꯑꯃꯥ ꯑꯝꯐꯥꯎ ꯂꯥꯛꯇꯕ꯭ꯔꯕ?
ꯍꯣꯏꯅꯦ ꯍꯣꯏꯅꯦ ꯀꯗꯥꯏꯗꯒꯤꯗ
ꯈꯥꯔꯤꯅꯣꯅꯦ? ꯑꯩ ꯒ꯭ꯌꯦꯟ ꯇꯥꯗ꯭ꯔꯦ ꯅꯪ
ꯎꯝ ꯂꯥꯛꯇ꯭ꯔꯤ ꯂꯥꯛꯇ꯭ꯔꯤ ꯅꯪ ꯅꯪ ꯅꯣꯏꯒꯤꯗꯤ ꯂꯥꯛꯄ꯭ꯔꯣ ꯑꯗꯨꯗꯤ?
ꯑꯦ ꯑꯈꯣꯏꯗꯤ ꯂꯥꯛꯑꯦꯅ꯫
ꯑꯣ
ꯂꯥꯛꯔꯝꯒꯅꯤ ꯅꯪ ꯑꯣꯏꯗꯕ ꯉꯥꯡꯒꯅꯨꯍꯦ
ꯑꯁ ꯑꯁꯦꯡꯕ ꯍꯥꯏꯔꯁꯨ ꯂꯣꯏꯔꯦ
ꯀꯩꯅꯣꯏ ꯍꯥꯏꯕꯗꯤ ꯑꯦꯍꯦ ꯇ꯭ꯋꯦꯟꯇꯤ ꯍꯦꯟꯈ꯭ꯔꯕꯗꯨꯕꯨ ꯑꯝꯐꯥꯎ ꯐꯪꯗꯦ ꯍꯥꯏꯕꯗꯨꯗꯤ ꯅꯪꯁꯨ ꯊꯥꯖꯗ꯭ꯔꯦꯕ
ꯑꯩꯒꯤꯗꯣ ꯁꯦꯔꯞ ꯒꯪ ꯑꯥ ꯁꯦꯔꯞ ꯂꯥꯛꯇ꯭ꯔꯤꯕ ꯑꯩꯒꯤꯗꯣ
ꯑꯦ ꯅꯪ ꯆꯦꯛ ꯇꯧꯗꯤ ꯇꯧꯕ꯭ꯔꯥ? ꯅꯪ ꯆꯦꯛ ꯐꯖꯅ ꯇꯧꯗꯤ ꯇꯧꯕ꯭ꯔꯥ?
ꯑꯥ ꯇꯧꯋꯤꯅꯦ ꯀꯩꯅꯣ
ꯑꯦ ꯑꯗꯨꯗꯤ ꯅꯪꯁꯦ ꯂꯥꯁꯇ ꯌꯥꯝ ꯐꯪꯗꯣꯏꯖꯥꯠꯂꯒꯣ
ꯈꯪꯗꯦ ꯎꯝ ꯆꯨꯃꯥꯏ ꯆꯨꯃꯥꯏꯅꯗꯤ ꯍꯥꯏꯌꯦ ꯍꯣꯏ ꯑꯩꯁꯨ ꯑꯩꯁꯨ ꯍꯪꯉꯦꯕ ꯃꯥ ꯃꯉꯣꯟꯗ ꯑꯩ ꯑꯗꯨ ꯑꯦꯠꯃꯤ ꯑꯦꯠꯃꯤꯟꯗꯒꯤꯀꯣ ꯎꯝ ꯃꯉꯣꯟꯗ
ꯑꯗꯣ ꯅꯪ ꯑꯥ ꯅꯪ ꯑꯥ ꯅꯪ ꯑꯥ ꯅꯪꯒꯤ ꯑꯍꯨꯝ ꯈꯛꯇꯪ ꯋꯥꯠꯂꯦ ꯍꯥꯏꯌꯦꯕꯀꯣ
ꯎꯝ
ꯑꯩ ꯍꯣꯔꯦꯟ ꯑꯩ ꯇꯦꯛꯁꯇꯥ ꯊꯥꯔꯛꯀꯦꯕꯀꯣ ꯍꯧꯖꯤꯛꯇꯤ ꯁꯤꯗꯤ ꯍꯥꯏꯕꯗꯣ ꯈꯔ ꯅꯨꯡꯉꯥꯏꯇ꯭ꯔꯦꯕ ꯑꯗꯣ ꯀꯩꯅꯣ ꯅꯪ ꯂꯣꯏꯔꯁꯨ ꯑꯩꯒꯤ ꯑꯗꯨꯝ ꯄꯥꯏꯕꯤꯌꯨꯀꯣ ꯍꯥꯏꯕꯗꯤ ꯑꯩꯒꯤ ꯋꯥꯠꯂꯤꯕꯅꯤꯅ
ꯎꯝ ꯎꯝ ꯇꯧꯕꯤꯒꯦ ꯇꯧꯕꯤꯒꯦ
ꯑꯣꯏꯗꯔꯁꯨ ꯐꯤ ꯑꯣꯏꯔꯁꯨ ꯅꯨꯃꯤꯠ ꯑꯃꯗ ꯑꯗꯨꯝ ꯑꯃꯨꯔꯛ ꯑꯅꯤꯔꯛ ꯑꯅꯤꯅ ꯌꯥꯏꯗ ꯑꯁꯤ ꯑꯗꯨꯝ ꯁꯥꯟꯅꯔ ꯑꯗꯨꯝ ꯌꯥꯏꯑꯕ ꯅꯪ ꯇꯜꯂꯁꯨ ꯇꯟꯗ꯭ꯔꯁꯨ ꯑꯗꯨꯝ ꯄꯥꯏꯕꯤꯌꯣꯕ
ꯎꯝ ꯉꯁꯤ ꯅꯠꯇ꯭ꯔꯁꯨꯀꯣ ꯉꯁꯤ ꯅꯠꯇ꯭ꯔꯁꯨ ꯀꯣ
ꯍꯣꯏ
ꯎꯝ ꯇꯧꯕꯤꯒꯦ ꯇꯧꯕꯤꯒꯦ ꯃꯇꯦꯡ ꯁꯨꯃꯥꯏꯅ ꯇꯧ ꯃꯇꯦꯡ ꯈꯔ ꯈꯔ ꯄꯥꯡꯕꯤꯕꯅꯦ ꯍꯣꯏ ꯇꯧꯅꯤ ꯀꯩꯅꯣ
ꯑꯗꯣ ꯔꯤꯁꯤꯞ ꯀꯩꯅꯣ ꯑꯦ ꯁꯣꯔꯤ ꯑꯁ ꯑꯩꯁꯦ ꯑꯗꯨꯝ ꯇꯧꯔꯒ ꯂꯩꯔꯦ ꯀꯩꯅꯣ ꯇꯧꯕꯒꯤꯁꯨ ꯐꯪꯉꯦ ꯍꯥꯏꯕꯅꯤꯗ ꯑꯗꯨꯒꯤꯅꯤꯗ
ꯀꯔꯤꯕ
ꯑꯩꯅ ꯇꯧꯔꯛꯄꯗꯣ
ꯑꯥ
ꯑꯗꯨꯁꯨ ꯅꯪ ꯐꯪꯒꯅꯦꯕ ꯐꯪꯉꯦ ꯍꯥꯏꯌꯦꯅ ꯃꯤꯅ ꯑꯗꯨꯅꯤꯗ
ꯌꯥꯝ ꯐꯩꯅꯤꯀꯣ
ꯅꯪ ꯅꯪ ꯈꯪꯂꯝꯒꯅꯤꯗ ꯑꯩꯅ ꯍꯥꯏꯕꯁꯦ ꯒ꯭ꯌꯥꯟ ꯇꯥꯔꯝꯒꯅꯤ
ꯎꯝ ꯎꯝ ꯇꯥꯏꯌꯦ ꯇꯥꯏꯌꯦ ꯇꯥꯏ
ꯍꯣꯏ ꯑꯗꯨꯅꯤꯗ ꯄꯨꯡ ꯄꯨꯡ ꯄꯨꯡ ꯀꯌꯥ ꯀꯌꯥꯗ ꯇꯨꯝꯅꯕ꯭ꯔꯣ
ꯑꯩꯗꯤ ꯁꯨꯝ ꯁꯤꯐ ꯂꯩꯗ ꯑꯩ ꯇꯨꯝꯕꯗꯨꯀꯣ ꯑꯩ ꯅꯪ ꯅꯣꯏ ꯋꯥꯔꯜꯀꯞ ꯌꯦꯡꯕ꯭ꯔꯣ
ꯋꯥꯔꯜꯀꯞ ꯑꯩ ꯑꯩ ꯑꯩ ꯑꯃꯨꯛꯃꯨꯛ ꯌꯦꯡꯉꯦ ꯑꯃꯃꯨꯛ ꯌꯦꯡꯁꯦ ꯑꯦꯛꯖꯥꯝ ꯂꯩꯕꯅꯤꯅꯀꯣ
ꯑꯣ ꯑꯣ ꯅꫭꯏꯒꯤ
ꯍꯣꯏ ꯑꯗꯨꯒꯤ ꯑꯗꯨꯕꯨ ꯑꯗꯨꯝ ꯍꯥꯏꯕꯗꯤ ꯒꯦꯞ ꯂꯩꯕ ꯃꯇꯝꯗꯗꯤ ꯌꯦꯡꯉꯦ ꯀꯩꯅꯣ ꯄꯤꯈꯣꯏꯗꯣ
ꯎꯝ
ꯈꯪꯕ꯭ꯔꯥ ꯄꯤ
ꯅꯣꯏ ꯀꯩ ꯀꯟꯇ꯭ꯔꯤꯗ ꯁꯞꯄꯣꯔꯠ ꯇꯧꯕ ꯑꯗꯨꯗꯤ ꯅꯪꯗꯤ
ꯑꯗꯨꯅꯦ ꯍꯥꯏꯁꯦ ꯑꯩꯅ ꯄꯟꯕꯗꯣ
ꯍꯥ
ꯄꯤ
ꯄꯤ
ꯑꯧ
ꯇꯤ ꯇꯤ ꯍꯥꯏꯔ ꯈꯪꯅꯤꯗ ꯄꯤ ꯑꯣ ꯑꯣ ꯈꯪꯉꯦ ꯈꯪꯉꯦ ꯈꯪꯉꯦ ꯑꯣ ꯑꯩꯗꯤ ꯑꯩꯗꯤ ꯑꯗꯨ ꯀꯟꯇ꯭ꯔꯤꯗ ꯁꯞꯄꯣꯔꯠ ꯇꯧꯗꯦꯗ
ꯅꯪꯅ ꯑꯦꯝ꯭ꯔꯥ ꯅꯪꯅ ꯑꯦꯔꯥ
ꯑꯩꯗꯤ ꯑꯦꯁꯅꯦ ꯑꯦꯁ ꯒ ꯑꯦꯅꯦ ꯍꯣꯏ
ꯑꯣ ꯑꯗꯣ ꯑꯩꯁꯨ ꯑꯦꯁ ꯇꯤ ꯄꯥꯝꯃꯦꯗ ꯑꯩꯅ ꯄꯥꯝꯕ ꯍꯥꯏꯕꯤꯒꯦꯀꯣ ꯑꯥꯔꯅꯦ ꯑꯦꯁꯅꯦ ꯑꯗꯨꯒ ꯀꯩꯕ ꯏꯗꯣ
ꯑꯣ ꯈꯪꯉꯦ ꯈꯪꯉꯦ ꯏꯁꯨ ꯀꯥꯕꯅꯦ ꯏꯁꯨ ꯀꯥꯈ꯭ꯔꯕꯅꯦ ꯁꯤ ꯃꯤꯗ
ꯄꯥꯝꯃꯦꯕ
ꯀꯔꯤꯕ
ꯖꯦꯕꯤ
ꯑꯣ ꯑꯣ ꯈꯪꯉꯤ ꯈꯪꯉꯤ
ꯑꯗꯣ ꯅꯪ ꯑꯦꯐꯇꯤ ꯄꯥꯝꯗꯕ꯭ꯔꯣ
ꯌꯦꯁ ꯄꯝꯃꯤꯗ ꯍꯣꯏ ꯑ ꯍꯣꯏ ꯑꯦꯐ ꯔꯣ ꯑꯣ ꯑꯦꯐꯗꯤ ꯑꯩꯒꯤ ꯑꯦꯅꯤꯃꯤꯅꯤꯗ
ꯑꯦ ꯑꯗꯨ ꯑꯩ ꯑꯗꯨꯒꯨꯝꯕꯗꯤ ꯈꯟꯗꯦꯕꯀꯣ ꯑꯗꯣ ꯃꯣꯏ ꯐꯦꯟꯁꯤꯡꯅ ꯑꯩꯕꯨ ꯑꯣ ꯀꯔꯤꯒꯤꯔꯥ ꯑꯦ ꯑꯦꯗꯣ ꯈꯔ ꯅꯨꯡꯁꯤꯍꯟꯗ꯭ꯔꯦꯕ
ꯐꯦꯟꯁꯅꯅꯤꯗ ꯐꯦꯟꯁꯅ
ꯑꯥ ꯃꯥ ꯃꯥꯒꯤꯗꯤ ꯄꫪꯤꯟꯁꯦꯅꯤꯅꯦ ꯑꯦꯒꯤꯗꯤ ꯑꯩꯒꯤꯗꯤ ꯑꯦꯁꯅꯤꯅꯦ ꯑꯦꯁꯒꯥꯏ ꯑꯦ ꯀꯔꯤ ꯍꯥꯏꯕ
ꯑꯗꯨꯝ ꯌꯦꯡꯕ꯭ꯔꯕ
ꯍꯣꯏ ꯑꯩꯈꯣꯏꯗꯤ ꯎꯝ ꯁꯨꯇꯤ ꯂꯩꯕꯒꯤꯅꯀꯣ ꯑꯩꯈꯣꯏꯗꯤ ꯁꯨꯝ